ꯑꯣ ꯇꯥꯔꯦ ꯇꯥꯔꯦ ꯀꯩꯗꯧꯔꯝꯃꯤꯅꯣ
ꯑꯣ ꯑꯩꯁꯦ ꯑꯗꯨꯝ ꯌꯥꯍꯧꯔꯒꯥ ꯉꯥꯏꯍꯥꯛ ꯁꯨꯃꯥꯏꯅ ꯑꯗꯨꯝ ꯐꯝꯃꯒ ꯂꯩꯔꯝꯃꯤ ꯌꯥꯍꯧꯕꯒꯤ ꯄꯣꯊꯥꯔꯤ ꯍꯥꯏꯕ ꯇꯥꯔꯦ ꯁꯝꯅ ꯍꯥꯏꯔꯕꯗ ꯅꯣꯛꯄꯨꯗꯤ ꯅꯣꯛꯅꯤꯡꯉꯝꯅꯤ ꯌꯥꯍꯧꯕꯒꯤ ꯑꯃꯨꯛ ꯉꯍꯥꯛ ꯄꯣꯊꯥꯔꯤ ꯍꯥꯏꯗꯨꯅꯤ ꯑꯗꯣ ꯅꯪꯗꯤ ꯀꯩ ꯀꯩ ꯇꯧꯔꯤꯒꯦ ꯍꯧꯖꯤꯛꯄꯣ
ꯀꯩꯁꯨ ꯇꯧꯗꯦꯗ ꯁꯨꯝ ꯂꯩꯔꯝꯕꯅꯤꯗ ꯐꯃꯨꯡ ꯍꯤꯞꯄꯝꯃꯤ ꯉꯥꯇꯪ ꯂꯩꯔꯒ ꯑꯃꯨꯛ ꯆꯥꯛ ꯅꯨꯡ ꯊꯣꯡꯉꯅꯤ
ꯑꯣ ꯉꯁꯤꯗꯤ ꯀꯩ ꯃꯊꯦꯜ ꯊꯣꯡꯒꯦ ꯈꯜꯂꯤꯅꯣ
ꯈꯪꯗꯦꯗ ꯀꯩ ꯊꯣꯡꯗꯣꯏꯅꯣ ꯑꯗꯣ ꯉꯁꯥꯏ ꯑꯩꯅ ꯁꯨꯝ ꯁꯥꯟꯅ ꯈꯣꯠꯅꯕꯒꯤ ꯍꯥꯏꯔꯛꯄꯗꯣ ꯑꯗꯥ ꯃꯈꯥ ꯑꯩ ꯁꯨꯝ ꯇꯥꯅꯤꯡꯕ ꯍꯥꯏꯇꯔꯦꯀꯣ ꯑꯗꯥꯒꯤ ꯅꯪ ꯉꯁꯥꯏ ꯑꯃ ꯑꯩꯉꯣꯟꯗ ꯍꯥꯏꯔꯛꯑꯣ ꯍꯥꯏꯕꯗꯣ ꯑꯗꯨ ꯍꯥꯏꯒꯦ ꯇꯧꯕꯅꯤꯗ ꯑꯩꯈꯣꯏꯅ ꯌꯥꯝ ꯁꯥꯟꯅꯔꯛꯄ ꯑꯃꯁꯨ ꯂꯩꯌꯦꯕꯀꯣ ꯑꯗꯨꯝ ꯉꯁꯥꯏ ꯑꯌꯥꯝꯕꯅ ꯑꯗꯨꯝ ꯂꯣꯏꯗꯤ ꯂꯣꯏꯒ꯭ꯔꯦ ꯑꯗꯨ ꯑꯗꯨꯒ ꯑꯃ ꯁꯥꯟꯅꯔꯄ ꯍꯥꯏꯁꯤꯅ ꯑꯗꯨꯝ ꯑꯩꯈꯣꯏꯒꯤ ꯑꯥ ꯂꯣꯠꯅꯕꯤꯗꯣ ꯑꯗꯨꯝ ꯑꯩ ꯉꯁꯥꯏꯁꯨ ꯍꯥꯏꯒ꯭ꯔꯦꯅ ꯃꯥꯒꯤ ꯖꯒꯥ ꯑꯃ ꯊꯝꯃꯒ ꯑꯗꯨꯝ ꯀꯩꯅꯣ ꯇꯧꯔꯒ ꯍꯥꯏꯕꯗꯤ ꯁꯤꯗ ꯃꯃꯥꯡꯅ ꯁꯤꯗꯩ ꯍꯦꯟꯗꯣꯛꯅꯗꯕꯤ ꯃꯅꯤꯡꯅ ꯁꯤꯗꯩ ꯍꯦꯟꯗꯣꯛꯅꯗꯕꯤ ꯑꯗꯥꯒꯤ ꯅꯥꯀꯟ ꯅꯥꯀꯟ ꯅꯥꯀꯟꯒꯤꯅ ꯁꯤꯗ ꯍꯦꯟꯅꯗꯕꯤ ꯇꯧꯔꯒ ꯃꯥꯒꯤ ꯎꯕꯨ ꯀꯥꯒꯦꯔ ꯑꯗꯥꯒꯤ ꯗꯨꯝ ꯀꯥꯡꯒꯗꯕꯨ ꯂꯣꯠꯀꯦꯔ ꯑꯃꯗꯕꯨ ꯂꯣꯠꯀꯦꯔ ꯑꯗꯨꯃꯥꯏꯟ ꯇꯧꯔꯒ ꯑꯃꯥ ꯍꯥꯏꯗꯤ ꯃꯁꯤꯡ ꯊꯤꯗꯣꯏꯅꯦꯕꯀꯣ ꯑꯃꯗ ꯍꯥꯏꯗꯤ ꯑꯃꯗꯩꯅ ꯀꯨꯟꯊ꯭ꯔꯥ ꯕꯥꯎ ꯊꯤꯔꯒ ꯌꯥꯔꯕ꯭ꯔꯣ ꯌꯥꯔꯦꯒ ꯍꯥꯏꯅꯔꯒ ꯇꯧꯅꯔꯒ ꯂꯥꯛꯑꯅꯤ ꯑꯗꯨꯒ ꯃꯥꯅ ꯐꯣꯡꯕ ꯉꯝꯃꯒ ꯐꯣꯡꯉꯦ ꯐꯣꯡꯕ ꯉꯝꯗ꯭ꯔꯥ ꯇꯥꯔꯒꯗꯤ ꯑꯩꯈꯣꯏ ꯑꯃ ꯃꯤꯗꯅ ꯍꯥꯏꯗꯤ ꯂꯣꯏꯅ ꯆꯠꯂꯒ ꯃꯅꯤꯡꯗꯩꯒꯤ ꯃꯉꯣꯟꯗ ꯁꯣꯛꯈꯤ ꯇꯥꯔꯒꯗꯤ ꯑꯃꯨꯛꯀ ꯃꯥꯡꯗꯣꯏꯅꯦꯕꯀꯣ ꯑꯗꯥ ꯐꯣꯡꯕ ꯄꯨꯂꯞ ꯉꯝꯒ꯭ꯔꯅ ꯈ꯭ꯋꯥꯏꯗꯒꯤ ꯑꯍꯥꯟꯕꯗ ꯃꯥꯅ ꯐꯣꯡꯈꯤꯕ ꯃꯤꯗꯣ ꯑꯗꯨꯗꯨꯅ ꯑꯃꯨꯛ ꯃꯥꯡꯉꯒ ꯆꯞ ꯃꯥꯟꯅꯅꯥ ꯑꯃꯨꯛ ꯃꯁꯤꯡ ꯊꯤꯔꯒ ꯂꯣꯠꯂꯒ ꯑꯗꯨꯃꯥꯏꯅ ꯁꯥꯟꯅꯩ ꯅꯣꯏ ꯑꯗꯨꯃꯥꯏ ꯁꯥꯟꯅꯔꯛꯄ꯭ꯔꯥ ꯀꯃꯥꯏꯟ ꯇꯧꯒꯦ
ꯍꯣꯏ ꯁꯥꯟꯅꯔꯛꯑꯦ ꯅꯪꯅ ꯍꯧꯖꯤꯛ ꯍꯥꯏꯒꯤꯁꯨꯀꯣ ꯑꯗꯨꯒ ꯑꯗꯨ ꯅꯠꯇꯕ ꯑꯃꯁꯨ ꯑꯩ ꯅꯤꯡꯁꯤꯡꯕꯤꯔꯛꯀꯦꯕ ꯀꯣ ꯑꯩꯈꯣꯏꯅ ꯁꯥꯟꯅꯔꯛꯄꯁꯦ ꯁꯤꯁꯨ ꯆꯞ ꯃꯥꯟꯅꯩꯀꯣ ꯍꯥꯏꯕꯗꯤ ꯑꯥ ꯑꯗꯨꯝ ꯑꯈꯣꯏꯅ ꯂꯩꯏ ꯑꯃꯗꯤ ꯆꯤꯡꯒꯅꯤꯀꯣ ꯍꯥꯏꯕꯗꯤ ꯁꯤꯅ ꯅꯣꯏꯒꯤꯅꯤ ꯁꯤꯅ ꯑꯈꯣꯏꯒꯤꯅꯤ ꯍꯥꯏꯕ ꯈꯪꯅꯕ ꯍꯥꯏꯇꯔꯦ ꯑꯗꯣ ꯃꯥꯡꯉꯤꯕ ꯀꯥꯡꯕꯨꯁꯤ ꯍꯥꯏꯇꯔꯦꯀꯣ ꯁꯤꯗꯤ ꯑꯥ ꯃꯌꯨꯝ ꯌꯨꯝ ꯑꯣꯏꯅ ꯂꯩꯗꯣꯏꯅꯦꯕꯀꯣ ꯑꯇꯩꯁꯤꯅ ꯑꯃꯨꯛ ꯑꯥ ꯑꯈꯣꯏꯒꯤ ꯂꯝꯄꯥꯛꯀꯨꯝꯕꯗ ꯂꯩꯕꯗꯧꯅ ꯑꯣꯏꯗꯣꯏꯅꯦꯕ ꯀꯣ ꯃꯣꯏꯒꯤ ꯃꯣꯏꯅ ꯆꯥꯎꯕꯒꯤ ꯃꯣꯏꯒꯤ ꯈꯨꯠ ꯆꯥꯎꯕ ꯃꯄꯥꯁꯦ ꯍꯥꯏ ꯇꯥꯔꯦꯀꯣ ꯃꯅꯤꯡ ꯇꯝꯅ ꯆꯦꯜꯍꯟꯕ ꯌꯥꯏ ꯍꯥꯏ ꯇꯥꯔꯦꯀꯣ ꯑꯗꯨꯃꯥꯏꯅ ꯑꯥ ꯑꯗꯨ ꯑꯗꯨꯃꯥꯏꯅ ꯑꯣꯏꯗꯣꯏꯅꯤ ꯑꯗꯨꯒ ꯑꯈꯣꯏꯁꯦ ꯃꯉꯥ ꯇꯔꯨꯛ ꯇꯔꯦꯠ ꯑꯗꯨꯒꯤ ꯆꯥꯡ ꯃꯤ ꯑꯗꯨꯗꯤ ꯃꯤ ꯃꯁꯤꯡꯒꯤ ꯃꯈꯥ ꯄꯣꯜꯂꯦꯀꯣ ꯍꯥꯏꯕꯗꯤ ꯇꯔꯨꯛ ꯂꯩꯔꯒ ꯑꯍꯨꯝ ꯑꯍꯨꯝ ꯌꯦꯟꯅꯔꯦ ꯑꯗꯒꯤ ꯅꯠꯇ꯭ꯔꯒ ꯅꯤꯄꯥꯟ ꯂꯩꯔꯒ ꯀꯩꯅꯣ ꯌꯦꯟꯅꯔꯦ ꯑꯗꯨꯃꯥꯏꯅ ꯌꯦꯟꯅꯗꯣꯏꯅꯦꯕ ꯌꯦꯟꯅꯔꯒ ꯀꯃꯥꯏꯟ ꯇꯧꯔꯤ ꯍꯥꯏꯕꯁꯤꯗ ꯑꯈꯣꯏꯁꯦ ꯉꯁꯥꯏꯒꯤ ꯌꯨꯝ ꯃꯅꯨꯡꯗ ꯂꯩꯍꯧꯔꯤꯕ ꯑꯈꯣꯏ ꯃꯉꯥꯁꯦꯀꯣ ꯃꯤꯡ ꯑꯃ ꯊꯣꯟꯗꯣꯏꯅꯦ ꯑꯈꯣꯏꯅ ꯃꯤꯡꯁꯦ ꯅꯪꯅ ꯎꯍꯩ ꯋꯥꯍꯩꯗ ꯊꯣꯟꯒꯦ ꯌꯥꯔꯦ ꯅꯠꯇ꯭ꯔꯒ ꯑꯈꯣꯏꯒꯤ ꯐꯤꯂꯝ ꯀꯨꯝꯕ ꯀꯨꯝꯕ ꯃꯌꯥꯝꯁꯤꯒꯤ ꯃꯃꯤꯡ ꯂꯧꯔꯒ ꯊꯣꯟꯒꯦ ꯌꯥꯔꯦ ꯅꯠꯇ꯭ꯔꯒ ꯑꯗꯨꯝ ꯎꯆꯦꯛ ꯋꯥꯌꯥ ꯊꯣꯟꯒꯦ ꯌꯥꯔꯦ ꯅꯪꯅ ꯑꯄꯥꯝꯕ ꯃꯤꯡꯁꯦ ꯑꯗꯨꯝ ꯊꯣꯟꯕ ꯌꯥꯏꯕꯀꯣ ꯑꯗꯨꯃꯥꯏꯅ ꯊꯣꯜꯂꯅꯤ ꯑꯗꯨꯒ ꯑꯈꯣꯏꯅ ꯂꯥꯎꯊꯣꯛꯑꯅꯦꯕꯀꯣ ꯑꯈꯣꯏꯒꯤ ꯇꯤꯝꯁꯤꯗꯩꯩꯁꯨ ꯑꯈꯣꯏꯅ ꯈꯤꯇꯪ ꯆꯥꯎꯕ ꯑꯃ ꯂꯥꯎꯊꯣꯛꯍꯜꯂꯅꯤ ꯅꯣꯏ ꯀꯩꯀꯩ ꯃꯤꯡ ꯊꯣꯜꯂꯦ ꯍꯥꯏꯕꯁꯤꯗ ꯑꯈꯣꯏꯅ ꯁꯤꯁꯤ ꯃꯤꯡꯁꯦ ꯊꯣꯜꯂꯦ ꯍꯥꯏꯗꯣꯏꯅꯦꯕꯀꯣ ꯑꯗꯨꯒ ꯑꯁꯣꯝꯗꯒꯤꯁꯨ ꯃꯣꯏꯒꯤ ꯃꯤꯅ ꯂꯥꯎꯊꯣꯛꯂꯛꯑꯅꯦꯕꯀꯣ ꯑꯗꯨꯗꯤ ꯁꯤ ꯊꯣꯛꯂꯛꯑꯣ ꯍꯥꯏꯗꯣꯏꯅꯦꯕ ꯁꯝ ꯍꯥꯏꯔꯕꯗ ꯁꯦꯝ ꯀꯣꯝꯂꯥ ꯍꯥꯏꯔꯁꯦꯕꯀꯣ ꯁꯦꯝ ꯀꯣꯝꯂꯥ ꯀꯤꯍꯣꯝ ꯊꯣꯜꯂꯦ ꯍꯥꯏꯔꯁꯦ ꯑꯗꯩꯗꯤ ꯑꯁꯣꯝꯗꯒꯤ ꯀꯅꯥ ꯍꯥꯟꯅ ꯀꯧꯊꯣꯛꯇꯣꯏꯅꯣ ꯍꯪꯉ ꯀꯥꯟꯁꯤꯗ ꯃꯣꯏꯅ ꯂꯥꯎꯊꯣꯂꯛꯑꯅꯦꯕꯀꯣ ꯑꯗꯨꯗꯒꯤ ꯒꯤꯍꯣꯝ ꯊꯣꯛꯂꯛꯑꯣ ꯍꯥꯏꯔꯒꯀꯣ ꯑꯗꯩꯗꯤ ꯉꯁꯥꯏ ꯑꯈꯣꯏ ꯁꯣꯝꯗ ꯒꯤꯍꯣꯝ ꯊꯣꯟꯈꯤꯕ ꯃꯤꯁꯦ ꯃꯣꯏꯅꯗꯤ ꯈꯪꯗꯦꯗꯅꯀꯣ ꯀꯅꯥ ꯃꯃꯤꯡ ꯀꯔꯤ ꯊꯣꯜꯂꯤꯅꯣꯁꯦ ꯁꯔꯄ꯭ꯔꯥꯏꯁ ꯑꯣꯏꯍꯟꯗꯣꯏꯅꯦꯕꯀꯣ ꯑꯗꯨꯗ ꯑꯗꯨꯃꯥꯏꯅ ꯇꯧꯔꯒ ꯒꯤꯍꯣꯝꯁꯦ ꯊꯣꯛꯇꯣꯏꯅꯦ ꯑꯗ ꯆꯣꯡꯊꯣꯛꯈꯤꯕꯁꯤꯗ ꯃꯈꯣꯡ ꯅꯝꯃꯥ ꯊꯥꯡꯒꯠꯀꯗꯕ ꯑꯗꯨꯒ ꯃꯈꯣꯡ ꯅꯝꯃꯅꯥ ꯆꯣꯡꯒꯗꯕ ꯂꯦꯞꯄꯁꯨ ꯌꯥꯗꯕꯀꯣ ꯆꯣꯡꯉꯒ ꯂꯩꯒꯗꯕ ꯅꯪꯁꯦ ꯂꯦꯞꯄꯒ ꯉꯥꯛꯇꯪ ꯂꯩꯊꯣꯛꯎꯔꯗꯤ ꯅꯪꯁꯦ ꯁꯤꯔꯦ ꯍꯥꯏꯗꯣꯏꯅꯦꯕꯀꯣ ꯑꯗ ꯅꯪꯁꯦ ꯑꯗꯨꯝ ꯆꯣꯡꯉ ꯆꯣꯡꯉ ꯂꯩꯒꯗꯕ ꯅꯪꯅ ꯃꯤ ꯇꯥꯟꯅꯔꯣꯏꯒꯦ ꯍꯥꯏꯔꯁꯨ ꯆꯣꯡꯉꯒ ꯂꯦꯞꯇꯕꯗꯤ ꯌꯥꯗꯦꯕꯀꯣ ꯆꯣꯡꯉꯅꯤ ꯅꯈꯣꯡ ꯅꯥꯝꯃꯅ ꯊꯥꯡꯒꯠꯂꯅꯤ ꯅꯈꯣꯡ ꯅꯥꯝꯃꯅ ꯆꯣꯡꯉꯅꯤ ꯑꯗꯨꯒ ꯇꯥꯟꯅꯔꯨꯗꯧꯕ ꯑꯗꯨꯒ ꯅꯪꯅ ꯃꯤ ꯀꯩꯒꯨꯝꯕ ꯉꯁꯥꯏꯒꯤ ꯃꯤꯁꯦ ꯁꯣꯛꯎꯕꯥ ꯉꯝꯃꯦꯗꯅꯀꯣ ꯁꯣꯛꯎꯕꯥ ꯉꯝꯃꯗꯤ ꯃꯣꯏꯗꯣ ꯁꯤꯔꯦ ꯑꯗꯨꯒ ꯅꯪ ꯑꯃꯨꯛ ꯅꯪ ꯅꯥꯀꯣꯟ ꯌꯧꯃꯩ ꯆꯪꯒꯗꯕ ꯅꯪ ꯅꯀꯣꯟ ꯌꯧꯃꯩ ꯆꯪꯕ ꯉꯝꯗ꯭ꯔꯒꯗꯤ ꯑꯗꯨꯁꯨ ꯑꯃꯨꯛ ꯊꯤꯔꯣꯏꯗꯣꯏꯅꯦꯕꯀꯣ ꯑꯗꯣ ꯑꯗꯨꯃꯥꯏꯅ ꯇꯧꯔꯒ ꯁꯥꯟꯅꯗꯣꯏꯅꯦꯕꯀꯣ ꯑꯗꯨꯃꯥꯏꯅ ꯇꯧꯔꯒ ꯃꯣꯏꯒꯤ ꯉꯁꯥꯏꯒꯤ ꯑꯃꯨꯛ ꯑꯩ ꯑꯃꯨꯛ ꯋꯔꯝꯃꯤꯅꯥ ꯑꯩ ꯑꯃꯨꯛ ꯆꯪꯁꯤꯟꯈ꯭ꯔꯅꯤ ꯃꯊꯪ ꯃꯤ ꯑꯃꯨꯛ ꯀꯧꯊꯣꯛꯑꯅꯤ ꯁꯨꯃꯥꯏꯅ ꯀꯧꯊꯣꯛ ꯀꯧꯊꯣꯛꯑ ꯁꯥꯟꯅꯗꯣꯏꯅꯦꯕꯀꯣ ꯑꯗꯨ ꯂꯣꯏꯔꯒ ꯑꯃꯨꯛ ꯃꯣꯏꯅ ꯑꯃꯨꯛ ꯃꯥꯡꯍꯜꯂꯒ ꯑꯩꯈꯣꯏꯅ ꯑꯃꯨꯛ ꯇꯧꯕ ꯑꯁꯨꯃꯥꯏꯅ ꯇꯧꯔ ꯁꯥꯟꯅꯔꯛꯑꯦ ꯌꯥꯝ ꯕꯤꯠ ꯂꯩꯕꯗꯣ ꯁꯤ ꯃꯁꯥꯟꯅꯁꯦ ꯃꯔꯝꯗꯤ ꯀꯩꯒꯤꯅꯣ ꯍꯥꯏꯀꯥꯟꯗ ꯀꯅꯥꯅ ꯀꯔꯤ ꯃꯃꯤꯡ ꯊꯣꯅꯂꯤꯅꯣꯁꯦ ꯈꯪꯉꯣꯏꯗꯣꯏꯅꯦꯕꯀꯣ ꯑꯗꯨꯒ ꯃꯣꯏꯅꯒ ꯐꯠ ꯂꯥꯎꯊꯣꯛꯑꯀꯥꯟꯗ ꯆꯣꯡꯊꯣꯛꯑꯒ ꯆꯦꯟꯕꯤꯒ ꯇꯧꯔꯒ ꯁꯥꯟꯅꯗꯣꯏꯅꯦꯕꯀꯣ ꯑ ꯅꯪꯗꯤ ꯁꯤ ꯃꯁꯥꯅꯁꯦ ꯁꯥꯟꯅꯔꯛ ꯄ꯭ꯔꯣ ꯁꯥꯟꯅꯔꯛꯑꯒꯗꯤ ꯁꯥꯟꯅꯩ ꯁꯥꯟꯅꯗꯦ ꯍꯥꯏꯕꯤꯔꯝꯃꯣ ꯑꯗꯨꯒ ꯅꯪꯅꯁꯨ ꯉꯁꯥꯏ ꯄꯜꯂꯤꯁꯤꯗ ꯌꯥꯎꯗꯕ ꯃꯁꯥꯟꯅ ꯑꯃꯒ ꯑꯃꯨꯛ ꯄꯨꯊꯣꯛꯄꯤꯔꯝꯃꯨ
ꯍꯣꯏ ꯑꯗꯨꯝ ꯁꯥꯟꯅꯩ ꯍꯥꯏꯗꯤ ꯑꯩꯈꯣꯏ ꯑꯗꯨꯝ ꯅꯣꯏꯒ ꯑꯩꯈꯣꯏꯒꯁꯦ ꯑꯗꯨꯝ ꯍꯥꯏꯗꯤ ꯑꯩꯈꯣꯏꯒꯤ ꯍꯧꯃꯤꯟ ꯀꯥꯃꯤꯟꯅꯔꯛꯄ ꯑꯗꯨꯝ ꯃꯇꯝ ꯃꯥꯟꯅꯕꯅꯤꯅꯀꯣ ꯑꯗꯨꯝ ꯁꯥꯟꯅꯕ ꯑꯗꯨꯝ ꯁꯥꯟꯅꯃꯤꯔꯛꯇꯨꯏ ꯅꯠꯇ꯭ꯔ ꯆꯞ ꯃꯥꯟꯅꯅ ꯍꯥꯏꯕꯗꯤ ꯃꯇꯝꯗꯣ ꯇꯧꯔꯛꯄꯗꯣ ꯑꯗꯒꯤ ꯑꯩꯈꯣꯏꯗꯤ ꯂꯩꯀꯥꯏ ꯀꯩꯀꯩꯁꯨ ꯑꯗꯨꯝ ꯅꯛꯅꯔꯕꯅꯤꯅ ꯑꯗꯨꯝ ꯃꯁꯥꯟꯅꯁꯦ ꯍꯥꯏꯗꯤ ꯑꯩꯅ ꯑꯥꯗ ꯂꯩꯕ ꯅꯪ ꯑꯌꯥꯝꯕꯅꯗꯤ ꯑꯗꯨꯝ ꯂꯣꯏ ꯃꯥꯟꯅꯗꯣꯏꯅꯦꯕꯀꯣ ꯑꯗꯒꯤ ꯑꯃꯅꯀꯣ ꯑꯩꯈꯣꯏꯒꯤ ꯃꯥꯔꯕꯣꯟꯒꯨꯝꯕ ꯁꯥꯅ ꯃꯥꯔꯕꯣꯟꯒꯤꯅ ꯀꯣꯟꯅ ꯍꯥꯏꯔꯁꯨꯀꯣ ꯑꯃ ꯑꯩꯈꯣꯏꯒꯤ ꯑ ꯃꯥꯡꯗꯣꯏꯅꯦꯕꯀꯣ ꯃꯥꯡꯗꯣꯏꯕ ꯃꯤꯁꯤꯅꯀꯣ ꯍꯥꯏꯗꯤ ꯃꯆꯨꯁꯦ ꯅꯪꯅ ꯄꯥꯝꯕ ꯃꯆꯨ ꯑꯃ ꯍꯥꯏꯛꯔꯣ ꯍꯥꯏꯔꯒ ꯑꯩꯈꯣꯏꯅ ꯍꯥꯏꯗꯤ ꯁ꯭ꯋꯥꯏꯗ ꯐꯪꯉꯣꯏꯗꯕ ꯈꯤꯇꯪ ꯊꯤꯕ ꯋꯥꯕ ꯃꯆꯨ ꯑꯃ ꯍꯥꯏꯗꯣꯏꯅꯦꯕ ꯁꯝꯅ ꯍꯥꯏꯔꯕꯗ ꯑꯉꯧꯕ ꯍꯥꯏꯔꯦ ꯑꯉꯧꯕꯁꯦ ꯁꯣꯛꯄ ꯍꯥꯟꯕ ꯇꯥꯅ ꯁꯣꯛꯄ ꯃꯤ ꯃꯌꯥꯝꯁꯦ ꯑꯉꯧꯕꯁꯦ ꯁꯣꯛꯄ ꯊꯤꯗꯣꯏꯅꯦꯕ ꯁꯣꯛꯇ꯭ꯔꯤꯀꯥꯟꯗ ꯑꯩꯅ ꯃꯉꯣꯟꯗ ꯁꯣꯛ ꯇꯥꯔꯒꯗꯤ ꯃꯥꯗꯣ ꯃꯥꯡꯗꯣꯏꯅꯦꯕ ꯑꯁꯪꯕ ꯍꯥꯏꯔꯦ ꯑꯁꯪꯕꯗꯣ ꯊꯤ ꯍꯥꯏꯗꯤ ꯄ ꯄꯣꯠ ꯑꯣꯏꯒꯦꯔꯥ ꯄꯣꯠ ꯑꯃꯗ ꯃꯆꯨꯗꯣ ꯁꯣꯛꯇꯣꯏꯅꯦꯕꯀꯣ ꯐꯨꯔꯤꯠꯄꯨ ꯑꯣꯏꯒꯦꯔꯥ ꯑꯃꯗ ꯑꯣꯏꯒꯦꯔꯥ ꯑꯗꯨꯃꯥꯏꯅ ꯁꯣꯛꯄ ꯊꯤꯗꯣꯏꯅꯦꯕ ꯑꯗꯤ ꯍꯪꯒꯄꯥꯟꯗꯤ ꯍꯪꯒꯄꯥꯟ ꯊꯥꯑꯣꯏꯅ ꯊꯤꯅꯔꯥ ꯆꯠꯇꯣꯏꯅꯦꯕꯀꯣ ꯑꯗꯨ ꯐꯪꯗꯕꯃꯤꯗꯣ ꯑꯩꯈꯣꯏꯅ ꯇꯥꯟꯅꯔꯒ ꯁꯣꯛ ꯇꯥꯔꯗꯤ ꯃꯥꯅ ꯑꯃꯨꯛ ꯃꯥꯡꯗꯣꯏꯅꯦꯕ ꯃꯆꯨ ꯃꯆꯨꯁꯦ ꯍꯥꯏꯗꯤ ꯂꯩꯔꯣꯏꯗꯕ ꯃꯆꯨꯁꯦ ꯍꯥꯟꯅ ꯌꯦꯡꯉꯒ ꯍꯥꯏꯗꯤ ꯍꯥꯏꯔꯞ ꯆꯥꯎꯔꯥꯛꯄ ꯑꯃ ꯑꯀꯣꯏꯕꯁꯤ ꯌꯦꯡꯉꯅꯤꯅ ꯍꯥꯏꯗ ꯑꯗꯨꯏ ꯃꯆꯨꯠꯇꯣ ꯑꯗꯨꯏ ꯃꯆꯨꯠꯇꯣ ꯍꯥꯏꯔꯒ ꯊꯤꯔꯒ ꯇꯥꯟꯅꯔꯒ ꯁꯣꯛꯅꯕ ꯍꯣꯠꯅꯗꯣꯏꯅꯦꯕꯀꯣ ꯑꯗꯨ ꯅꯣꯏ ꯁꯥꯟꯅꯔꯛ
ꯑꯣ ꯁꯥꯟꯅꯔꯛꯑꯦ ꯑꯗꯨꯁꯨ ꯍꯥꯏꯕꯗꯤ ꯅꯨꯡꯉꯥꯏꯕꯅꯦ ꯑꯗꯣ ꯃꯆꯨꯁꯦ ꯍꯥꯏꯔꯞ ꯌꯦꯡꯉꯒ ꯁꯤꯡ ꯕ ꯁꯥꯔꯒ ꯑꯗꯨ ꯍꯥꯟꯅ ꯍꯥꯏꯗꯣꯏꯅꯦ ꯑꯗꯨꯒ ꯃꯤꯁꯤꯁꯨ ꯑꯃꯅ ꯁꯣꯛꯈꯤꯕ ꯃꯆꯨꯗ ꯁꯣꯛꯆꯤꯟꯃꯤꯟꯅꯕ ꯌꯥꯔꯣꯏꯗꯣꯏꯅꯦꯕꯀꯣ ꯍꯥꯏꯕꯗꯤ ꯄꯣꯠꯁꯦ ꯑꯉꯧꯕ ꯍꯥꯏꯔꯁꯨ ꯑꯉꯧꯕ ꯃꯈꯜ ꯑꯍꯨꯝ ꯂꯩꯔꯦ ꯈꯜꯂꯁꯦ ꯃꯅꯥꯛꯁꯤꯗꯀꯣ ꯃꯤꯅ ꯃꯔꯤ ꯑꯣꯏꯔꯦ ꯍꯥꯏꯔꯁꯦꯕ ꯑꯗꯨꯗꯤ ꯑꯉꯧꯕ ꯑꯍꯥꯟꯕ ꯁꯣꯛꯈꯤꯕ ꯄꯣꯠꯇꯨꯗ ꯃꯤ ꯑꯃꯗꯨꯁꯨ ꯑꯃꯨꯛ ꯁꯣꯛꯆꯤꯟꯕ ꯌꯥꯔꯣꯏꯕꯀꯣ ꯃꯥ ꯑꯇꯣꯞꯄ ꯊꯤꯗꯣꯏꯅꯦꯕ ꯐꯪꯗ꯭ꯔꯤ ꯐꯪꯉꯩ ꯍꯥꯏꯇꯥꯔꯦ ꯑꯗꯨꯃꯥꯏꯅ ꯇꯧꯔꯒ ꯌꯥꯝ ꯁꯥꯟꯅꯔꯛꯑꯦ ꯑꯗꯒꯤ ꯁꯤꯒꯤꯁꯤ ꯅꯠꯇꯕ ꯑꯃ ꯑꯩꯈꯣꯏꯅ ꯎ ꯀꯣꯟꯕꯤ ꯍꯥꯏꯇꯥꯥꯔꯦꯀꯣ ꯎꯁꯦ ꯀꯣꯜꯂ ꯀꯣꯜꯂꯒ ꯍꯥꯏ ꯇꯥꯔꯦ ꯑꯗꯨꯝ ꯁꯥꯟꯅꯕ ꯑꯃꯁꯨ ꯁꯥꯟꯅꯔꯛꯑꯦꯕꯀꯣ ꯌꯥꯝ ꯁꯤ ꯄꯥꯛ ꯀꯟꯅ ꯅꯤꯡꯁꯤꯡꯕꯗꯤ ꯑꯣꯏꯗ꯭ꯔꯦ ꯁꯤꯁꯤꯃꯀꯣ ꯍꯥꯏꯕꯗꯤ ꯁꯨꯃꯥꯏꯅ ꯂꯩꯔꯒ ꯁꯥꯟꯅꯁꯤꯒ ꯍꯥꯏꯔꯒ ꯁꯥꯟꯅꯈꯤꯕ ꯅꯠꯇꯦ ꯐꯠꯇꯃꯤꯟꯅ ꯑꯗꯨ ꯑꯣꯏꯔꯁꯨ ꯆꯥꯎꯔꯥꯛꯄ ꯑꯃꯗꯤ ꯅꯤꯡꯁꯤꯡꯉꯦꯕꯀꯣ ꯎ ꯀꯣꯟꯕꯤ ꯍꯥꯏꯔꯒ ꯑꯃ ꯂꯩꯕꯅꯦꯕ ꯑꯗꯒꯤ ꯎꯀꯣꯟꯕꯤ ꯅꯠꯇꯕꯗ ꯍꯥꯏꯔꯒꯗꯤ ꯑꯩꯈꯣꯏꯒꯤ ꯅꯥꯄꯤꯁꯦ ꯑꯩꯈꯣꯏꯒꯤ ꯑꯥ ꯅꯥꯄꯤꯗ ꯅꯥꯄꯤꯌꯦꯟ ꯍꯥꯏꯗꯅ ꯂꯩꯕꯅꯦꯕꯀꯣ ꯅꯥꯄꯤ ꯌꯦꯟꯁꯦ ꯊꯑꯣꯏꯅ ꯑꯌꯨꯛꯇ ꯋꯥꯛꯀꯤꯡꯒꯨꯝꯕ ꯆꯠꯄꯁꯤꯗꯀꯣ ꯂꯝꯕꯤ ꯃꯇꯥꯏꯁꯤꯗ ꯅꯥꯄꯤ ꯌꯦꯟ ꯑꯁꯤ ꯊꯤꯗꯣꯏꯅꯦꯕ ꯈꯔ ꯅꯥꯄꯤꯗꯒꯤ ꯁꯨꯝ ꯂꯥꯛꯑꯒ ꯃꯇꯣꯟꯁꯤꯗ ꯈꯤꯇꯪ ꯇꯣꯡꯊꯣꯛꯑꯒ ꯈꯠꯂꯒ ꯂꯩꯕꯅꯦꯕꯀꯣ ꯑꯗꯨꯒ ꯑꯗꯨꯒꯥꯁꯤ ꯊꯤꯔꯦꯗꯅꯀꯣ ꯊꯑꯣꯏꯅ ꯑꯗꯨꯒ ꯌꯥꯟꯅꯕ ꯍꯥꯏꯇꯥꯔꯦ ꯈꯨꯠꯁꯤꯅ ꯄꯥꯏꯔꯦꯅꯀꯣ ꯈꯤꯇꯪ ꯇꯤꯡꯊꯣꯛꯑ ꯄꯥꯏꯅꯔꯅꯤ ꯑꯗꯨꯒ ꯑꯃꯁꯤꯅ ꯌꯥꯜꯂꯛꯀꯗꯣꯏꯅꯦꯕꯀꯣ ꯑꯗꯨꯗ ꯅꯪꯗꯣ ꯇꯠꯈ꯭ꯔꯒꯗꯤ ꯅꯪꯗꯣ ꯁꯤꯔꯦ ꯃꯥꯅ ꯉꯝꯃꯦ ꯍꯥꯏꯗꯣꯏꯅꯦꯕ ꯑꯗꯨꯑꯣꯏꯗꯤ ꯅꯪ ꯃꯊꯪ ꯑꯃ ꯄꯨꯊꯣꯛꯎ ꯌꯥꯗꯣꯏꯅꯤ ꯁꯨꯃꯥꯏꯅ ꯇꯧꯔ ꯁꯨꯝ ꯌꯥꯅꯔꯒ ꯁꯥꯟꯅꯕ ꯈꯣꯠꯄ ꯑꯗꯨꯒꯁꯨ ꯇꯧꯔꯦ ꯑꯗꯨ ꯅꯣꯏꯗꯤ ꯑꯗꯨꯃꯥꯏꯅ ꯅꯥꯄꯤ ꯌꯦꯟ ꯊꯤꯕ ꯈꯣꯠꯄꯒ ꯆꯠꯂꯛꯇꯕ꯭ꯔꯣ ꯑꯉꯥꯡꯑꯣꯏꯉꯩꯗ ꯀꯃꯥꯏꯅ ꯇꯧꯒꯦ
ꯆꯠꯂꯦ ꯑꯗꯨꯝ ꯍꯥꯏ ꯆꯞ ꯃꯥꯅꯩ ꯑꯩꯈꯣꯏꯒꯤ ꯑꯗꯨꯒꯤꯗꯣ ꯀꯩꯅꯣꯝ ꯀꯧꯋꯦꯕꯀꯣ ꯑꯩꯈꯣꯏꯒꯤ ꯄꯨꯡꯐꯥꯏ ꯀꯩꯕ ꯀꯩꯅꯣꯝ ꯍꯥꯏꯕꯅꯤ ꯃꯃꯤꯡꯗꯨ ꯀꯥꯎꯈ꯭ꯔꯦ ꯄꯨꯡꯐꯥꯏꯃꯛꯇꯤ ꯅꯠꯇꯦ ꯑꯗꯨꯝ ꯍꯥꯏꯕꯅꯤ ꯑꯗꯨꯒꯤ ꯃꯇꯣꯟꯗꯣ ꯍꯥꯏꯗꯤ ꯍꯣꯏ ꯌꯥꯝ ꯇꯣꯏꯅꯁꯨ ꯐꯪꯉꯣꯏꯕꯀꯣ ꯑꯗꯣ ꯍꯧꯖꯤꯛꯀꯥꯟꯗꯤ ꯌꯥꯝ ꯎꯞ ꯎꯞ ꯎꯈꯤꯗꯔ꯭ꯦ ꯀꯩ ꯍꯥꯏꯅꯤ ꯑꯗꯨꯝ ꯌꯥꯝ ꯂꯧꯕꯨꯛꯇ ꯍꯧꯖꯤꯛ ꯌꯥꯝ ꯍꯧꯅꯕꯤ ꯑꯗꯒꯤ ꯇꯧꯕꯅꯦꯕ ꯑꯗꯨ ꯃꯥꯏ ꯃꯇꯣꯟꯗ ꯇꯣꯡꯈꯠꯂ ꯇꯣꯡꯈꯠꯂ ꯂꯩꯗꯣꯏꯅꯦꯕ ꯑꯗꯨꯗꯣ ꯑꯩ ꯌꯥꯝ ꯌꯥꯝ ꯁꯥꯡꯕꯁꯨ ꯄꯨꯔꯛꯑꯦꯕꯀꯣ ꯌꯥꯝ ꯁꯥꯡ ꯇꯥꯔꯒꯗꯤ ꯃꯥꯒꯤ ꯑꯈꯣꯏꯅ ꯊꯥꯗꯔꯛꯄ ꯀꯥꯟꯗ ꯃꯥꯅ ꯁꯥꯥꯡꯕꯅꯤꯅꯥ ꯇꯠꯇꯕꯒꯤ ꯆꯥꯡ ꯋꯥꯡꯕ ꯑꯗꯒꯤ ꯇꯦꯜꯂꯒ ꯖꯒꯥ ꯑꯃ ꯄꯥꯏꯖꯤꯜ ꯂꯩꯇꯥꯥꯏ ꯑꯗꯨꯁꯨ ꯇꯝꯃꯤꯅꯤ ꯃꯅꯥ ꯍꯥꯏꯕ ꯀꯥꯟꯗ ꯃꯀꯣꯛꯁꯤꯃꯩ ꯗꯥꯏ ꯌꯧ ꯇꯥꯔꯒꯗꯤ ꯑꯗꯨꯝ ꯁꯤꯖꯤꯟꯅꯕ ꯌꯥꯔꯦ ꯇꯦꯟꯅ ꯄꯥꯏ ꯇꯥꯔꯗꯤ ꯃꯥꯅꯥ ꯊꯥꯔꯛꯄꯗ ꯃꯉꯣꯟꯗ ꯂꯣꯏꯅ ꯀꯟꯗ ꯇꯥꯔꯒꯗꯤ ꯂꯣꯏꯅ ꯀꯟꯕ ꯈꯣꯠꯄ ꯂꯩꯅ ꯑꯗꯒꯤ ꯊꯑꯣꯏꯅꯁꯨ ꯀꯣ ꯍꯥꯏꯗꯤ ꯇꯦꯛꯇꯦꯛ ꯂꯥꯎꯕꯁꯨ ꯇꯧꯅꯗꯦꯕ ꯀꯩꯒꯤꯅꯣ ꯍꯥꯏ ꯃꯇꯝꯗꯀꯣ ꯇꯦꯛꯇꯦꯛ ꯂꯥꯎꯕ ꯁꯦ ꯍꯥꯏꯗꯤ ꯅꯧꯋꯤꯅ ꯇꯦꯛꯀꯠꯂꯤꯅ ꯑꯗꯨꯅ ꯈꯤꯇꯪꯒ ꯈꯨꯏꯍꯜꯂꯒ ꯀꯣ ꯑꯌꯨꯛꯀꯨꯝꯕꯗ ꯍꯦꯛꯎꯔꯒ ꯅꯠꯇ꯭ꯔꯒ ꯅꯨꯡꯃꯤꯗꯥꯡ ꯋꯥꯏꯔꯝꯗ ꯍꯦꯛꯑꯝꯃꯒ ꯈꯤꯇꯪ ꯀꯪꯍꯜꯂꯒ ꯂꯩꯇꯥꯔꯗꯤ ꯈꯨꯏꯕꯅ ꯇꯠꯄꯗꯣ ꯈꯔ ꯋꯥꯏꯗꯅꯀꯣ ꯑꯗꯨꯃꯥꯏꯅꯁꯨ ꯇꯧ ꯍꯥꯏꯗꯤ ꯃꯑꯣꯡ ꯃꯑꯣꯡ ꯑꯗꯨꯝ ꯃꯤꯅꯝ ꯆꯥꯅꯕ ꯈꯔ ꯇꯧꯁꯟꯅꯕꯒꯤ ꯃꯌꯥꯝꯁꯨꯝ ꯌꯥꯝ ꯇꯧꯅꯔꯑꯦ ꯅꯣꯏꯒꯤ ꯇꯧꯅꯔꯛꯄꯗꯨꯗꯣ
ꯇꯧꯅꯔꯛꯑꯦ ꯇꯧꯅꯔꯛꯑꯦ ꯑꯗꯨꯅꯤ ꯆꯞ ꯃꯥꯟꯅꯩ ꯍꯧꯖꯤꯛꯀꯤ ꯑꯗꯨꯃꯥꯏꯅ ꯍꯥꯏꯕꯗꯤ ꯎꯝ ꯈꯨꯄꯥꯏ ꯈꯨꯄꯥꯏꯁꯦ ꯁꯥꯡꯅ ꯄꯥꯏꯕꯤ ꯇꯦꯟꯅ ꯄꯥꯏꯕꯤ ꯇꯧꯅꯗꯣꯏꯅꯦ ꯑꯗꯩꯩ ꯍꯥꯏꯗꯣꯏꯅꯦ ꯁꯨꯃꯥꯏꯅ ꯁꯥꯡꯅ ꯄꯥꯏꯗꯕ ꯌꯥꯔꯣꯏ ꯑꯗꯨ ꯇꯧꯗꯕ ꯌꯥꯔꯣꯏꯅꯀꯣ ꯑꯃꯨꯛ ꯍꯥꯏꯅꯗꯣꯏꯅꯦꯕꯀꯣ ꯑꯗꯣ ꯍꯣꯏ ꯉꯁꯥꯏꯒꯤ ꯅꯪꯅ ꯁꯨꯝ ꯁꯠ ꯇꯤꯡꯉꯒꯗꯤ ꯗꯤ ꯀꯩꯅꯣ ꯇꯧꯏ ꯈꯣꯠꯂꯦ ꯍꯥꯏꯕꯗꯣ ꯑꯩ ꯀꯩꯅꯣꯝꯃ ꯁꯨꯃꯨꯛ ꯅꯤꯡꯁꯤꯡꯉꯛꯑꯦ ꯍꯥꯏꯕꯗꯤ ꯁꯠ ꯇꯤꯡꯉꯩ ꯀꯜꯂꯒ ꯂꯩꯔꯒꯗꯤ ꯉꯁꯥꯏꯒꯤ ꯑꯩꯗꯤ ꯁꯤꯗꯒꯤ ꯍꯦꯟꯅ ꯊꯦꯛꯇꯣꯛ ꯊꯦꯛꯆꯤꯟ ꯌꯥꯗꯦ ꯍꯥꯏꯔꯒꯗꯤ ꯃꯥꯗꯨ ꯇꯦꯛꯄꯒꯤ ꯆꯥꯟꯁꯇꯣ ꯋꯥꯡꯉꯤꯗꯅꯀꯣ ꯑꯗꯨꯅ ꯀꯔꯤꯒꯨꯝꯕ ꯀꯥꯟꯗ ꯑꯈꯣꯏꯁꯦ ꯑꯗꯨꯝ ꯑꯩꯗꯤ ꯁꯤꯗ ꯑꯩꯗꯤ ꯁꯤꯗꯒꯤ ꯍꯦꯟꯕ ꯉꯝꯃꯔꯣꯏ ꯍꯥꯏꯅ ꯃꯨꯛꯄꯒꯤ ꯃꯍꯨꯠꯇꯀꯣ ꯈꯤꯇꯪ ꯊꯩꯗꯣꯛ ꯊꯩꯖꯤꯟ ꯇꯧꯕ ꯌꯥꯔꯒꯗꯤ ꯀꯣꯟꯊꯣꯛ ꯀꯣꯟꯁꯤꯟ ꯈꯤꯇꯪ ꯇꯧꯅꯔꯒ ꯇꯧꯕꯁꯤꯃ ꯑꯗꯨꯝ ꯐꯕ꯭ꯔꯥꯅ ꯈꯜꯂꯦ ꯁꯤꯒꯤ ꯄꯔꯥꯁꯤꯃ ꯑꯗꯨꯝ ꯇꯝꯖꯤꯟꯕ ꯌꯥꯕ꯭ꯔꯥꯅ ꯈꯜꯂꯦ ꯅꯤꯡꯁꯤꯡꯉ ꯍꯥꯏꯇꯥꯔꯦ ꯅꯪꯅ ꯍꯥꯏꯔꯛꯄꯁꯤꯗ ꯑꯗꯨꯒ ꯉꯁꯥꯏꯒꯤ ꯁꯤꯒꯤ ꯌꯦꯟꯁ ꯌꯦꯟ ꯊꯤꯕꯤ ꯍꯥꯏꯕꯁꯤ ꯒꯤ ꯌꯦꯟ ꯀꯥꯎꯅꯕꯤ ꯍꯥꯏꯕꯁꯤꯒꯤ ꯅꯨꯡꯉꯥꯏꯕꯁꯤ ꯀꯥꯎꯅꯕꯗꯨ ꯈꯛꯇꯒꯤ ꯅꯠꯇꯦꯕꯀꯣ ꯃꯥꯁꯦ ꯉꯁꯥꯏ ꯅꯪꯅ ꯍꯥꯏꯕꯗꯣ ꯄꯥꯛ ꯄꯥꯛ ꯐꯪꯗꯦꯕ ꯅꯥꯄꯤ ꯑꯃꯗ ꯍꯦꯛꯇ ꯆꯠꯂꯒ ꯄꯨꯡꯐꯡ ꯐꯪꯕ ꯑꯣꯏꯗꯦꯕꯀꯣ ꯑꯗꯨꯅ ꯊꯤꯕ ꯑꯃ ꯆꯪꯕꯗꯨꯀꯣ ꯑꯗ ꯊꯤꯕꯁꯤꯗ ꯑꯈꯣꯏꯒꯤ ꯄꯨꯔꯥ ꯊꯤꯕ ꯀꯩꯅꯣꯝꯃ ꯊꯤꯕ ꯈꯣꯠꯄꯒ ꯍꯥꯏꯕꯁꯤ ꯌꯥꯝꯅ ꯅꯨꯡꯉꯥꯏꯗꯅ ꯀꯣ ꯑꯗꯨꯝ ꯐꯪꯅꯕ ꯊꯤꯅꯔꯛꯄꯒ ꯍꯥꯏꯕꯁꯦ ꯑꯗꯨꯅ ꯆꯠꯂ ꯆꯠꯂꯒ ꯊꯤꯗꯣꯏꯅꯦꯅ ꯅꯥꯄꯤꯁꯦ ꯑꯗꯨꯅ ꯄꯥꯛ ꯍꯥꯏꯗꯤ ꯏꯁꯤꯡ ꯑꯁꯤꯗꯤ ꯌꯦꯟ ꯀꯥꯎꯅꯔꯒꯦ ꯍꯥꯏꯔ ꯅꯥꯄꯤ ꯈꯔ ꯀꯣꯛ ꯊꯠꯂꯒ ꯄꯨꯔꯛꯄ ꯌꯥꯕ ꯅꯠꯇꯦꯕ ꯇꯣꯉꯥꯟꯅ ꯊꯤꯗꯣꯏꯅꯦꯕ ꯑꯗꯨꯝ ꯍꯥꯏꯗꯤ ꯖꯒꯥ ꯃꯣꯏ ꯈꯤꯇꯪ ꯍꯧꯒꯟꯕ ꯖꯒꯥ ꯍꯥꯏꯕ ꯂꯩ ꯑꯗꯒꯤ ꯇꯝꯁꯨ ꯅꯥꯏꯕꯅꯦ ꯁꯤꯁꯨꯀꯣ ꯏꯪꯊꯝꯊꯥꯒꯨꯝꯕꯗꯅ ꯈꯤꯇꯪ ꯍꯧꯕ ꯃꯥꯜꯂꯦ ꯑꯗꯨꯃꯥꯏꯅ ꯇꯧꯔ ꯊꯤꯗꯣꯏꯅꯤ ꯑꯗꯣ ꯍꯧꯖꯤꯛꯀꯥꯟꯗꯤ ꯅꯪ ꯍꯥꯏꯗꯣ ꯎꯗ꯭ꯔꯕꯅꯦꯕ ꯄꯥꯛꯅꯀꯣ ꯁꯨꯝꯕꯁꯦ ꯑꯗꯨꯅꯦ ꯑꯥꯑꯣꯟꯕꯁꯦ ꯑꯩ ꯑꯈꯣꯏ ꯈꯛꯇꯪ ꯑꯣꯟꯕ ꯅꯠꯇꯕ ꯉꯁꯥꯏꯒꯤ ꯑꯈꯣꯏꯅ ꯁꯥꯟꯅꯔꯝꯕ ꯃꯁꯥꯅꯥ ꯁꯤꯖꯤꯟꯅꯔꯝꯕ ꯄꯣꯠꯆꯩꯗꯨꯁꯨ ꯑꯣꯜꯂꯛꯄꯅꯤꯅ ꯍꯧꯖꯤꯛꯀꯥꯟ ꯑꯉꯥꯡꯁꯤꯡꯗꯁꯨ ꯄꯨꯔꯥ ꯍꯥꯏꯠ ꯖꯤꯟꯕꯗꯤ ꯌꯥꯗꯕ ꯅꯣꯏ ꯍꯧꯖꯤꯛ ꯑꯗꯨ ꯁꯥꯟꯅꯗꯦ ꯀꯩꯒꯤꯅꯣꯗꯣ ꯃꯣꯏꯗꯤ ꯀꯥꯏꯗ ꯎꯗꯣꯏꯅꯣ ꯅꯠꯇ꯭ꯔꯥ ꯐꯪꯗ꯭ꯔꯦꯕ ꯄꯣꯠꯇꯣ ꯐꯪꯗ꯭ꯔꯕꯅꯤꯅ ꯀꯃꯥꯏꯅ ꯁꯥꯟꯅꯧꯅꯤ ꯅꯠꯇ꯭ꯔꯥ ꯑꯗꯨꯅ ꯄꯣꯠꯁꯦ ꯑꯉꯥꯡꯅ ꯑꯣꯜꯂꯛꯄꯗ ꯅꯠꯇꯅ ꯂꯩꯌꯤ ꯀꯩ ꯍꯥꯏꯅꯤ ꯄꯥꯝꯕꯤꯗ ꯀꯩꯗꯁꯨ ꯂꯣꯏꯅ ꯑꯣꯜꯂꯛ ꯐꯨꯖꯤꯜ ꯂꯥꯛꯄꯁꯤꯅ ꯗꯨꯝ ꯃꯁꯥꯟꯅꯁꯦ ꯃꯌꯥꯝ ꯁꯨꯝ ꯃꯨꯊꯔꯛꯄꯗꯧꯅ ꯇꯧꯕꯗꯨꯀꯣ ꯊꯥꯑꯣꯏꯅ ꯁꯤꯃꯛꯅꯥ ꯍꯦꯛꯇ ꯋꯥꯜ ꯀꯞꯀꯤ ꯇꯥꯏꯞꯇ ꯌꯣꯛꯍꯠ ꯀꯦꯌꯥꯕꯁꯨ ꯅꯠꯇꯕ ꯑꯗꯨ ꯑꯣꯏꯔꯒꯁꯨ ꯁꯥꯟꯅꯔꯝꯕ ꯃꯁꯥꯟꯅ ꯑꯃꯗꯤ ꯑꯣꯏꯕ ꯑꯥ ꯇꯥꯁꯨꯝ ꯇꯞ ꯇꯞꯅ ꯃꯨꯠꯊꯔꯛꯄꯁꯦ ꯍꯥꯏꯕꯗꯤ ꯃꯤꯌꯥ ꯈꯥꯠ ꯊꯟ ꯅꯠꯇꯕ ꯗꯨꯝ ꯄꯥꯝꯕꯤꯁꯦ ꯀꯥꯟꯅꯥꯁꯨ ꯃꯣꯏꯅꯁꯨ ꯐꯪꯉꯛꯇꯕꯗꯨꯅ ꯑꯣꯏꯔꯒ ꯑꯗꯨꯝ ꯁꯥꯟꯅꯕꯁꯦ ꯍꯟꯗꯍꯜꯂꯛꯄꯗꯨ ꯑꯣꯏꯔꯛꯄꯗꯨꯀꯣ ꯑꯗꯣ ꯑꯗꯨꯃꯥꯏꯅ ꯑꯣꯏꯌꯦ
ꯎꯝ ꯍꯣꯏ ꯑꯗꯨꯅꯦ ꯍꯣꯏꯗꯤ ꯍꯥꯏꯗꯤ ꯃꯇꯝ ꯃꯇꯝꯁꯤꯒꯤ ꯃꯇꯨꯡ ꯏꯟꯅꯀꯣ ꯍꯥꯏꯗꯤ ꯃꯥꯏ ꯃꯥꯒꯤ ꯑꯑꯣꯝꯕ ꯁꯨꯝ ꯂꯥꯛꯄꯗꯅꯦ ꯍꯩ ꯃꯇꯝꯗ ꯐꯪꯕ ꯄꯣꯠꯇꯨꯗ ꯑꯩꯈꯣꯏꯅ ꯀꯃꯥꯏꯅ ꯍꯩ ꯁꯤꯖꯤꯟꯅꯔꯒ ꯀꯃꯥꯏ ꯁꯥꯟꯅꯕ ꯌꯥꯒꯤꯒꯦ ꯍꯥꯏꯕꯒꯤ ꯀꯣꯛꯇ ꯁꯨꯝ ꯂꯩꯈꯤꯕꯒꯤ ꯑꯩꯈꯣꯏꯅꯁꯨ ꯑꯩꯠ ꯊꯋꯣꯜꯃꯁꯨ ꯊꯤꯖꯤꯜꯂ ꯈꯣꯠꯂ ꯇꯧꯔꯒ ꯐꯪꯅꯕ ꯊꯤꯕ ꯋꯥꯅꯦꯕꯀꯣ ꯑꯗꯒꯤ ꯑꯗꯨꯝ ꯍꯥꯏꯗꯤ ꯃꯇꯝꯗꯨ ꯂꯩꯇꯕꯅꯦꯅ ꯑꯩꯈꯣꯏꯗꯤ ꯑꯃꯨꯛ ꯀꯩꯅꯣꯅꯁꯨ ꯍꯥꯏꯗꯤ ꯑꯥ ꯅꯣꯡꯕꯥꯜ ꯂꯩ ꯃꯅꯥꯅꯁꯨ ꯑꯗꯨꯝ ꯀꯩꯅꯣꯒꯨꯝꯕ ꯁꯥ ꯁꯥꯕꯤ ꯑꯗꯨ ꯇꯧꯕꯤ ꯆꯥꯛ ꯊꯣꯡꯕꯤ ꯁꯥꯟꯅꯕꯤ ꯈꯣꯠ ꯃꯌꯥꯝ ꯇꯧꯔꯛꯏꯅꯀꯣ ꯍꯥꯏꯗꯤ ꯃꯇꯝ ꯃꯠ ꯇꯝꯁꯤꯒꯤ ꯑꯗꯨꯝ ꯃꯥꯏ ꯃꯥꯏꯒꯤ ꯑꯑꯣꯟꯕꯁꯦ ꯑꯗꯨꯝ ꯂꯩ ꯖꯥꯠꯅꯦꯕ ꯍꯧꯖꯤꯛꯀꯥꯟꯗꯦ ꯑꯗꯨꯝ ꯂꯩꯇꯕꯅꯤꯅ ꯍꯥꯏꯗꯤ ꯑꯝ ꯈꯪꯗꯦꯗ ꯇꯨꯝꯄꯨꯂꯞ ꯆꯞ ꯃꯥꯟꯅꯅ ꯑꯗꯨꯝ ꯃꯥꯡꯈꯤꯕ ꯃꯨꯠꯈꯤꯕꯗꯣ ꯅ ꯇꯧꯔꯥꯕꯀꯣ
ꯍꯣꯏ ꯄꯛ ꯉꯥꯏꯈꯣ ꯉꯥꯏꯈꯣ ꯉꯥꯏꯈꯣ ꯐꯔꯣꯏ ꯐꯔꯣꯏ ꯉꯥꯏꯈꯣ ꯑꯩ ꯑꯃꯇꯪꯒ ꯄꯜꯂꯝꯒꯤꯒꯦ ꯅꯪꯅ ꯅꯣꯡꯕꯥꯜꯂꯩ ꯃꯅꯥ ꯍꯥꯏꯔꯒ ꯅꯣꯡꯕꯥꯜꯂꯩꯒꯤ ꯇꯣꯛꯂꯥꯎꯕꯤ ꯁꯥꯕꯗꯣ ꯅꯣꯡꯃꯩ ꯀꯥꯞꯄ ꯃꯔꯨꯒ ꯑꯣꯏꯔꯒ ꯁꯥꯟꯅꯕꯤꯗꯣ ꯑꯗꯨ ꯅꯤꯡꯁꯤꯡꯉꯛꯑꯦ ꯋꯥ ꯃꯆꯥꯥꯗ ꯇꯧꯔ ꯁꯥꯕꯗꯣ ꯑꯗꯨ ꯍꯥꯏꯍꯧꯒꯦ ꯇꯧꯕꯅꯤ ꯐꯔꯦ ꯊꯝꯃꯣ ꯌꯥꯔꯦ